ꯍꯂꯣ
ꯇꯥꯕ꯭ꯔꯣ ꯇꯥꯕ꯭ꯔꯣ
ꯇꯥꯔꯦ ꯇꯥꯔꯦ ꯇꯥꯔꯦ ꯑꯁ ꯀꯃꯥꯏ ꯀꯩꯇꯧꯔꯤꯒꯦ ꯅꯨꯡꯉꯥꯏꯕ꯭ꯔꯣ
ꯅꯨꯡꯉꯥꯏꯔꯤ ꯅꯨꯡꯉꯥꯏꯔꯤ ꯅꯪ ꯀꯃꯥꯏ ꯀꯃꯥꯏꯅ ꯇꯧꯔꯤꯕ
ꯑꯁ ꯌꯥꯝ ꯅꯨꯡꯉꯥꯏꯌꯦ ꯇꯥꯔꯦ ꯀꯔꯤ ꯀꯔꯤ ꯃꯈꯥ ꯃꯈꯥ ꯌꯦꯡꯉꯤ
ꯇꯥꯈꯤꯗ꯭ꯔꯦ ꯑꯗꯨꯗ ꯑꯩꯅ ꯇꯧꯔꯛꯏꯅꯤꯅꯦ
ꯎꯝ
ꯅꯪ ꯅꯍꯥꯟ ꯀꯩꯅꯣ ꯇꯧꯋꯦ ꯍꯥꯏꯕꯗꯤ ꯐꯔꯕ꯭ꯔꯣ ꯅꯥꯏꯌꯦꯅ ꯇꯧꯈꯤꯕꯗꯤ
ꯑꯣ ꯏꯁꯥ ꯅꯨꯡꯉꯥꯏꯗ ꯑꯥ ꯏꯁꯥꯁꯤ ꯈꯔ ꯀꯣ ꯇꯧꯔꯨꯔꯦ ꯈꯔ ꯊꯥꯎ ꯀꯩꯀꯥ ꯈꯔ ꯆꯠꯂꯨꯔ ꯑꯗꯨꯏ ꯃꯇꯝꯗ ꯑꯃꯨꯛ ꯏꯁꯤꯡ ꯅꯣꯡ ꯆꯣꯠꯄ ꯅꯨꯃꯤꯠꯇ ꯈꯔ ꯒꯥꯔꯤ ꯊꯧꯔꯨꯔꯕꯅ ꯈꯔ ꯆꯣꯠꯂꯨꯔꯦ ꯑꯗꯨꯗꯤ ꯏꯁꯥꯥꯁꯦ ꯌꯥꯝ ꯅꯨꯡꯉꯥꯏꯇ꯭ꯔꯕ
ꯑꯣ ꯑꯩ ꯀꯅ ꯇꯒ꯭ꯔꯗꯣ
ꯍꯧꯖꯤꯛꯖꯤꯛꯖꯤꯛ ꯈꯔ ꯒꯨꯔꯤꯩꯥꯔ ꯍꯧꯖꯤꯛꯇꯤ ꯈꯔ ꯐꯖꯤꯜꯂꯦ ꯍꯥꯏꯇꯥꯔꯦ
ꯑ ꯅ ꯅꯔꯃꯤ ꯀꯣꯉꯥꯏ ꯇꯧꯦ
ꯒ꯭ꯌꯥꯟ ꯇꯥꯗꯦꯗꯅ ꯅꯨꯡꯉꯥꯏ ꯅꯨꯡꯉꯥꯏꯅꯕ ꯄꯨꯟꯁꯤꯁꯤ ꯅꯨꯡꯉꯥꯏꯅ ꯍꯣꯠꯅꯔꯤꯉꯥꯏꯅ ꯅꯥꯕꯁꯤ ꯏꯁꯥꯁꯤꯕꯨ ꯎꯔꯨꯗ꯭ꯔꯤꯅꯤ
ꯅ ꯀꯩꯅꯣꯒ ꯀꯔꯤ ꯎꯒꯤ ꯕꯤꯖꯤꯅꯦꯁ ꯐꯔꯅꯤꯆꯔꯒꯤ ꯀꯦ ꯈꯔ ꯇꯧꯔꯤꯁꯤꯗꯤ ꯀꯃꯥꯏꯅ ꯇꯧꯔꯛꯑꯣ ꯍꯥꯏ ꯑꯗꯨꯝ ꯆꯠꯂꯤꯕꯕ ꯐꯖꯅ
ꯑꯗꯨꯝ ꯀꯩꯀꯥ ꯍ ꯈꯔ ꯆꯠꯂꯤ ꯄꯩꯁꯥ ꯐꯪꯅꯕꯅꯤ ꯦꯁ ꯆ ꯁꯤ ꯇꯔ ꯑꯦ
ꯊꯔꯤꯒꯦꯕ ꯍꯧꯖꯤꯛꯀꯥꯟꯁꯦ
ꯄꯨꯟꯁꯤꯁꯦ ꯍꯥꯏꯗꯤ ꯐꯔꯅꯤꯆꯔ ꯀꯩꯀꯥ ꯍꯥꯏꯗꯤ ꯎ ꯀꯩꯀꯥ ꯀꯩꯅꯣ ꯇꯧꯔꯒꯅꯦ ꯍꯥꯏꯗꯤ ꯎꯕꯨꯗꯤ ꯁꯤꯖꯤꯟꯅꯔꯁꯨ ꯃꯣꯏ ꯕꯥꯥꯏꯌꯔꯗꯨꯗꯒꯤꯅ ꯍꯪꯉꯒ ꯃꯣꯏ ꯎꯗꯨ ꯑꯩꯅ ꯁꯨꯝ ꯍꯪꯕꯅꯦꯕ ꯁꯨꯝ ꯍꯥꯏꯗꯤ ꯎꯗꯨ ꯀꯠꯊꯜꯂ ꯃꯇꯨꯡꯗ ꯑꯃꯨꯛ ꯍꯥꯏꯗꯤ ꯑꯃꯨꯛ ꯊꯥꯕ ꯈꯣꯠꯄ ꯇꯧꯕ꯭ꯔꯥ ꯈꯣꯠꯄ꯭ꯔꯥ ꯁꯨꯝ ꯅꯦꯆꯔꯦꯜ ꯑꯣꯗꯔꯗꫭ ꯀꯥꯏꯗꯔ‌ꯦꯕ ꯍꯥꯏꯗꯀꯣ ꯍꯥꯏꯗꯤ ꯄ꯭ꯔꯀꯤꯇꯤꯒꯤ ꯀꯩꯅꯣꯗꯣ ꯀꯥꯏꯗꯅꯕ ꯈꯣꯠꯇꯅꯕꯀꯣ ꯍꯥꯏꯔꯒ ꯁ ꯃꯣꯏ ꯊꯥꯏ ꯍꯥꯏꯕꯀꯣ ꯑꯗꯨ ꯀꯠꯊꯠꯂꯨꯏꯗꯅ ꯑꯗꯨ ꯑꯃꯨꯛ ꯍꯟꯖꯤꯂ ꯑꯃꯨꯛ ꯊꯥꯏꯌꯦ ꯈꯣꯠꯂꯦ ꯑꯗꯨꯃꯥꯏꯅ
ꯍꯣꯏ ꯅꯠꯇ꯭ꯔꯒꯗꯤ ꯑꯩꯈꯣꯏꯅ ꯀꯛꯊꯠꯂꯤ ꯃꯇꯤꯛ ꯑ ꯀꯗꯨ ꯊꯥꯏꯗ ꯀꯥꯏꯅ ꯇꯧꯅꯤ
ꯑꯗꯨ ꯑꯗꯨꯅꯦ ꯃꯥꯅꯦ
ꯃꯁꯤꯡ ꯄꯨꯔꯥ ꯍꯟꯊꯔꯛꯀꯗꯣꯏꯅꯦꯕ
ꯑꯣꯗ ꯑꯗꯨ ꯅꯦ ꯍꯥꯏꯖꯦ
ꯑꯃ ꯀꯛꯄ ꯑꯅꯤ ꯊꯥꯕ
ꯎꯝ
ꯑꯍ ꯑꯍꯜ ꯂꯃꯟꯅ ꯇꯥꯛꯑꯝꯕ ꯑꯍꯜ ꯂꯃꯟꯅ ꯇꯥꯛꯄꯤꯔꯝꯕꯃ ꯃꯈꯩꯁꯦ ꯑꯗꯨ ꯁꯨꯝ ꯇꯧꯕꯅ ꯐꯩꯌꯦꯕ ꯅꯠꯇ꯭ꯔꯒꯗꯤ ꯀ ꯍꯥꯏꯗ ꯑꯗꯨ ꯍꯣꯏ ꯀꯩꯅꯣꯁꯤꯗꯤ ꯃꯃꯟꯗꯤ ꯀꯃꯥꯏꯃꯥꯏꯅ ꯇꯧꯔꯤ ꯀꯩꯅꯣꯁꯦ ꯍꯥꯏꯗꯤ
ꯑꯗꯨꯝ ꯀꯩꯅꯣ ꯇꯧꯔꯤꯌꯦ ꯍꯧꯖꯤꯛꯄꯨꯗꯤ ꯎꯁꯤ ꯑ ꯌꯥꯝ ꯀꯩꯁꯨ ꯇꯥꯡꯕ ꯍꯥꯏꯗꯤ ꯀꯩꯅꯣꯗ
ꯎꯝ ꯃꯄꯥꯟꯗꯩ ꯍꯥꯟꯅ ꯄꯨꯁꯤꯜꯂꯛꯄꯄꯩ ꯈꯣꯠꯄꯩ ꯇꯧꯔꯝꯕꯗꯨꯁꯨ ꯑꯃꯨꯛ ꯌꯥꯗꯕ ꯈꯣꯠꯇꯕ ꯈꯔ ꯂꯩꯈꯔꯦ ꯍꯥꯏꯕ ꯄꯥꯎ ꯇꯥꯕꯅꯤꯅ ꯉꯁꯥꯏꯒꯤ ꯑꯗꯣ ꯑꯩꯈꯣꯏ ꯌꯨꯝꯂꯣꯝꯗ ꯉꯁꯥꯏꯒꯤ ꯁꯝꯅ ꯍꯥꯏꯔꯕ ꯇꯤꯛꯄꯨ ꯑꯣꯏꯔꯁꯨ ꯌꯨꯝꯂꯣꯝꯗ ꯊꯥꯕꯒꯤ ꯄ꯭ꯂꯥꯟ ꯑꯃꯗꯤ ꯀꯃꯥꯏꯅ ꯇꯧꯒꯦ ꯅꯣꯏꯒꯤꯁꯤ ꯅꯣꯏ ꯏꯪꯈꯣꯜ ꯀꯩꯀꯩꯗ ꯊꯥꯔꯤꯕ꯭ꯔꯥ ꯅꯠꯇ꯭ꯔꯒ ꯅꯣꯏꯁꯨ ꯀꯃꯥꯏꯅ ꯂꯩꯔꯤꯅꯣ ꯃꯤꯉꯣꯟꯗꯒꯤꯩ ꯂꯧꯔꯤꯕ꯭ꯔꯥ
ꯃꯤꯉꯣꯟꯗꯩ ꯈꯔ ꯂꯧꯋꯦ ꯑꯩꯈꯣꯏꯗꯤ ꯈꯔ ꯊꯥꯕ ꯅꯍꯥꯟ ꯊꯥꯈꯤꯕ ꯂꯩꯕꯗꯣ ꯑꯁꯨꯝ ꯁꯤꯖꯤꯟꯅꯗꯕꯗ ꯑꯗꯨꯝ ꯑꯃꯨꯛ ꯀꯛꯊꯠꯂꯒ ꯑꯃꯨꯛ ꯊꯥꯕꯗꯤ ꯊꯥꯏ ꯍꯜꯂꯒ ꯑꯗꯨꯃꯥꯏꯅ ꯇꯧꯔꯒ ꯑꯃꯨꯛ ꯈꯔ ꯂꯩꯔꯦ ꯑꯗꯨꯒ ꯍꯥꯏꯗꯤ ꯄꯩꯁꯥ ꯌꯥꯝ ꯀꯩꯁꯨ ꯌꯥꯝ ꯆꯪꯗꯅꯕꯅꯀꯣ ꯑꯗꯨꯃꯥꯏꯅ ꯇꯧꯔꯒ ꯄꯣꯠꯇꯣ ꯌꯨꯝ ꯑꯩꯈꯣꯏꯅ ꯁꯥꯈꯤꯕꯗꯨꯁꯨ ꯑꯗꯨꯁꯨ ꯑꯗꯨꯝ ꯑꯗꯨꯗꯩ ꯎꯗꯨꯁꯨ ꯑꯗꯨꯝ ꯈꯔ ꯁꯤꯖꯤꯟꯅꯈꯤꯕꯀꯣ ꯑꯗꯨ ꯇꯧꯔꯒ ꯑꯗꯨ ꯑꯗꯨ ꯑꯂꯤ ꯑꯃꯨꯛ ꯀꯩꯅꯣ ꯇꯧꯒꯗꯧꯅꯤꯅꯪ ꯁꯨꯝ ꯁꯤꯦ ꯃ
ꯆꯞꯃꯥꯟꯅꯕ ꯑꯃꯁꯨ ꯑꯩꯉꯣꯟꯗ ꯍꯪꯉꯛꯄ ꯍꯥꯏꯗꯤ ꯉꯥꯏ ꯉꯁꯥꯏꯒꯤ ꯎ ꯅꯨꯡ ꯊꯥꯕꯩ ꯀꯩꯅꯣ ꯎ ꯅꯨꯡ ꯊꯥꯕ ꯍꯥꯏꯁꯨ ꯐꯔꯅꯤꯆꯔꯒꯤ ꯃꯣꯏꯁꯨ ꯇꯧꯒꯦ ꯇꯧꯕ ꯑꯗꯨꯅ ꯇꯤꯛꯅꯨꯡꯁꯤ ꯊꯥꯕꯁꯤ ꯊꯥꯏ ꯍꯥꯏꯔꯒꯁꯨ ꯇꯤꯛꯅꯨꯡꯁꯤ ꯉꯁꯥꯏꯒꯤ ꯍꯣꯏ ꯊꯥꯐꯝ ꯖꯒꯥ ꯍꯥꯏꯕ ꯑꯃꯁꯨ ꯂꯩꯇꯅ
ꯎꯝ
ꯑꯗꯨꯒ ꯍꯧꯖꯤꯛ ꯐꯖꯅ ꯌꯦꯡꯗ ꯌꯥꯔꯣꯏꯗꯕꯅ ꯅꯣꯏ ꯁꯨꯝ ꯀꯃꯥꯏ ꯀꯃꯥꯏꯅ ꯍꯥꯏꯗꯤ ꯈꯤꯇꯪ ꯈꯪꯕ꯭ꯔꯥ ꯀꯃꯥꯏꯗ ꯎꯖ ꯇꯤꯎꯁꯤ ꯀꯔꯤ ꯀꯔꯤ ꯃꯈꯜ ꯊꯥꯕꯅ ꯐꯔꯤ ꯂꯩꯇ꯭ꯔꯥ ꯑꯗꯨꯒꯨꯝꯕꯁꯦ ꯑꯗꯨꯒꯤ ꯁꯨꯝ ꯍꯥꯡꯉꯛꯄ ꯑꯩꯅ ꯑꯦ ꯑꯗꯨꯗ ꯑꯩꯅ ꯀꯣꯏ ꯃꯤ ꯑꯇꯪ ꯍꯪꯅꯔꯛꯏꯒꯦ ꯋꯥꯔꯤ ꯁꯥꯟꯅꯔꯒ ꯑꯗꯨꯒ ꯄꯥꯎꯗꯣ ꯑꯩꯉꯣꯟꯗ ꯅꯪꯉꯣꯟꯗ ꯋꯥꯔꯤ ꯑꯣꯏꯅ ꯂꯤꯔꯒ‌ꯦ ꯀꯦꯗ ꯈꯣꯠꯀꯦꯗ ꯑꯩꯅ ꯍꯥꯏꯒꯤꯅꯦꯕ
ꯀꯩꯅꯣ ꯍꯧꯖꯤꯛꯀꯤ ꯇꯤꯛꯀꯤ ꯎꯒꯤ ꯀꯩꯅꯣ ꯑꯣꯏ ꯊꯕꯛꯁꯤꯗꯤ ꯑꯩꯈꯣꯏ ꯏꯃꯥꯟꯅꯕ ꯍꯣꯏ ꯃꯣꯏ ꯀꯩꯅꯣ ꯇꯧꯕꯅꯦꯕ ꯑꯩ ꯁꯨꯝ ꯌꯥꯎꯔꯨꯕꯅꯦꯕꯀꯣ ꯃꯔꯛꯇ ꯍꯥꯏꯗꯤ ꯃꯣꯏ ꯄꯩꯁꯥ ꯈꯔ ꯇꯥꯡꯉꯅꯀꯣ ꯑꯗꯣ ꯃꯥ ꯍꯥꯏꯐꯦꯠ ꯑꯩ ꯍꯪꯕꯝꯗ꯭ꯔꯗꯤ ꯌꯥꯔꯣꯏꯔꯕꯕꯀꯣ ꯍꯥꯏꯗꯤ ꯀꯃꯥꯏꯅ ꯇꯧꯕꯅꯣ ꯍꯥꯏꯁꯨ ꯐꯖꯅ ꯈꯪꯗ꯭ꯔꯤꯑꯕ ꯑꯗ ꯍꯣꯏ ꯑꯗꯨꯕꯨ ꯀꯩꯅꯣ ꯁꯦꯝꯕ ꯈꯣꯠꯄ ꯑꯗꯨꯝ ꯐꯔꯅꯤꯆꯔ ꯐꯥꯟ ꯀꯩꯀꯥ ꯑꯗꯩ ꯇꯦꯕꯜ ꯀꯩꯀꯥ ꯑꯗꯒꯤ ꯌꯨꯝꯒꯤ ꯊꯣꯡ ꯑꯣꯏꯒꯦꯔꯥ ꯑꯣꯏꯒꯦꯔꯥ ꯂꯣꯏꯅ ꯁꯦꯝꯕ ꯎꯝ ꯑꯗꯨꯕꯨꯗꯤ ꯌꯥꯅꯤꯗ
ꯎꯝ ꯑꯠꯆꯥ ꯑꯠꯆꯥꯥ ꯍꯣꯏ ꯃꯣꯏꯁꯨ ꯑꯗꯨꯒꯤ ꯄ꯭ꯂꯥꯟꯅꯦꯕ ꯃꯣꯏꯅ ꯇꯧꯔꯤꯁꯦ ꯍꯥꯏꯗꯤ ꯑꯗꯨꯒꯤ ꯐꯔꯅꯤꯆꯔꯒꯤ ꯗꯨꯀꯥꯟ ꯀꯩꯀꯩꯁꯤ ꯍꯥꯡꯅꯕ ꯍꯥꯏꯇꯥꯔꯦꯅꯦ ꯃꯃꯜꯁꯤꯦ ꯀꯃꯥꯏꯅ ꯂꯩꯔꯤꯅꯣꯅꯣ ꯍꯧꯖꯤꯛꯤ ꯃꯥꯔꯀꯦꯠꯇ
ꯃꯥꯔꯀꯦꯠꯁꯦ ꯍꯧꯖꯤꯛ ꯑꯗꯨꯝ ꯑꯗꯨ ꯎꯗꯤ ꯀꯩꯀꯩ ꯏꯨ ꯇꯥꯔꯔꯝ ꯄ ꯑꯗꯨ ꯍꯥꯟꯅ ꯄꯣꯜꯂꯦ ꯍꯥꯏꯇꯥꯔꯦ ꯑꯗꯨꯝ ꯂꯤꯁꯤꯡ ꯃꯉꯥ ꯇꯔꯨꯛ ꯑꯣꯏꯒꯦꯔꯥ ꯑꯗꯨꯃꯥꯏꯅ ꯑꯗꯨꯃꯥꯏꯅ ꯂꯩꯌꯦ
ꯑꯗꯣ ꯀꯩꯅꯣ ꯆꯧꯀꯤꯒꯨꯝꯕꯒ ꯍꯥꯏꯗꯤ ꯑꯩꯈꯣꯏ ꯇꯦꯕꯜꯒ ꯁꯨꯝ ꯆꯟꯕꯩꯁꯦ ꯂꯨꯄꯥ ꯀꯌꯥꯃꯨꯛ ꯂꯥꯡ ꯂꯩꯒꯦ
ꯑꯗꯨꯗꯤ ꯄꯨꯜꯂꯞ ꯂꯦꯕꯔ ꯀꯩꯀꯥ ꯄꯨꯜꯂꯞ ꯆꯪꯉꯛꯗꯤꯀꯣ ꯆꯟꯕ ꯈꯣꯠꯄ ꯇꯧꯗꯔ ꯑꯗꯨꯝ ꯂꯨꯄꯥ ꯂꯤꯁꯤꯡ ꯇꯔꯥꯒꯨꯝ ꯇꯔꯥꯉꯥꯃꯨꯛ ꯆꯪꯕ ꯌꯥꯏ ꯑꯗꯨꯗꯤ ꯑꯗꯨ ꯃꯈꯥ ꯃꯈꯥꯕ ꯂꯩꯔꯦ ꯇꯦꯕꯜꯗꯣ ꯀꯌꯥꯝ ꯀꯌꯥ ꯁꯥꯏꯖꯇ ꯀꯌꯥꯝ ꯀꯩꯅꯣꯅꯣ ꯀꯩꯅꯣ
ꯆꯥꯎꯣꯏꯣꯠꯇꯣꯏꯣ ꯍꯥꯏꯕ
ꯀꯩꯅꯣ ꯗꯤꯖꯥꯏꯟ ꯀꯩꯀꯥ ꯑꯗꯒꯤ ꯀꯩꯀꯩ ꯄ꯭ꯔꯤꯐꯌꯔ ꯇꯧꯒꯦꯗꯅ ꯀꯩ ꯄꯣꯠ ꯆꯩꯒꯤ ꯍꯥꯞꯅꯤꯡꯒꯦ ꯈꯣꯠꯅꯤꯡꯉꯦ ꯎꯝ
ꯑꯗꯨ ꯉꯁꯥꯏꯒꯤ ꯁꯤꯖꯤꯟꯅꯗꯧꯔꯤꯕ ꯎꯗꯨꯒꯤꯁꯨ ꯃꯈꯥꯁꯤ ꯈꯤꯇꯪ ꯄꯣꯝꯕꯕ꯭ꯔꯥ ꯀꯃꯥꯏꯅ ꯇꯧꯏ
ꯄꯣꯂꯦ ꯍꯥꯏꯗꯤ ꯎꯗꯨ ꯀꯩꯒꯨꯝꯕ ꯃꯁꯥꯗꯨꯣ ꯐꯠꯇ꯭ꯔꯦ ꯈꯜꯂꯁꯤꯅꯦ ꯎꯝ
ꯑꯩ ꯍꯥꯏꯗꯤ ꯎ ꯑꯇꯥꯡꯕ ꯑꯣꯏꯔꯒꯅ ꯃꯃꯜ ꯍꯦꯟꯕ ꯑꯗꯒꯤ ꯎ ꯑꯍꯣꯡꯕ ꯑꯣꯏꯔꯒꯅ ꯃꯃꯜꯨꯣꯡꯕ ꯂꯩꯕ꯭ꯔꯥ
ꯑꯥ ꯂꯩ ꯂꯩ ꯑꯗꯨꯗꯤ ꯀ꯭ꯋꯥꯂꯤꯇꯤ ꯍꯥꯏꯇꯥꯔꯦꯀꯣꯣꯏ ꯐꯕ ꯈꯣꯠꯄ ꯀꯌꯥꯝ ꯐꯕ ꯈꯣꯠꯄ ꯂꯩꯗꯅ ꯑꯗꯩ ꯀꯟꯕꯗꯤ ꯑꯗꯒꯤ ꯀꯟꯕ ꯈꯣꯠꯄ ꯃꯄꯥꯡꯒ ꯀꯨꯏꯅ ꯆꯠꯀꯗꯧꯕ ꯍ ꯃꯥꯅꯤ ꯃꯥꯅꯤ ꯑꯗꯨꯗ ꯑꯗꯨꯝ ꯌꯦꯡꯉꯗꯤ ꯑꯗꯨꯗꯤ ꯃꯃꯟꯗꯨ ꯑꯗꯨꯃꯥꯏꯅ ꯂꯩꯔꯅꯤ ꯍꯥꯏꯇꯥꯔꯦ ꯔꯦꯟꯁ
ꯎꯝ ꯎꯝ ꯎꯝ ꯑꯆꯥ ꯑꯆꯥ ꯑ ꯁꯃ ꯀꯪꯒꯤ ꯎꯝ ꯀꯩꯅꯣꯒꯤꯁꯤꯗꯗꯤ ꯑꯃꯨꯛ ꯉꯁꯥꯏ ꯐꯔꯅꯤꯆꯔꯒꯤꯁꯤꯗ ꯉꯁꯥꯏꯒꯤ ꯀꯔꯝꯥꯏꯅ ꯎꯒꯤ ꯃꯇꯥꯡꯗ ꯂꯣꯏ ꯅꯪ ꯍꯧꯖꯤꯛ ꯇꯧꯔꯝꯃꯤꯕ ꯄꯣꯠꯁꯦ ꯁꯤ ꯃꯇꯥꯡꯁꯤꯗ ꯑꯃꯨꯛ ꯀꯌꯥ ꯈꯪꯗꯕ ꯑꯩꯅ ꯈꯪꯕ ꯍꯥꯏꯔꯒꯕꯨꯗꯤ ꯉꯁꯥꯏꯒꯤ
ꯍ
ꯋꯥ ꯅꯨꯡꯅ ꯁꯥꯕ ꯄ꯭ꯔꯗꯛ ꯃꯈꯩꯗꯣ ꯑꯗꯨꯕꯨꯗꯤ ꯑꯃ ꯑꯗꯨꯒꯤꯗꯤ ꯑꯩꯈꯣꯏ ꯀꯟꯇꯦꯛ ꯂꯩꯌꯦꯕꯀꯣ ꯑꯃ ꯑꯩꯈꯣꯏꯅꯝ ꯈꯪꯅꯕ ꯍꯥꯏꯇꯥꯔꯦꯅꯦ ꯃꯤ ꯑꯗꯨꯅ ꯃꯣꯏꯒꯤ ꯇꯧꯔꯤꯗꯨ ꯌꯦꯡ ꯀꯥꯟꯗ ꯀꯩꯅꯣ ꯇꯧꯋꯦꯕꯀꯣ
ꯑꯣ
ꯀ꯭ꯂꯥꯏꯃꯦꯠ ꯁꯁꯇꯦꯅꯦꯕꯤꯂꯤꯇꯤ ꯃꯇꯥꯡ ꯂꯥꯛꯀꯥꯟꯗꯗꯤꯀꯣ ꯁꯨꯝ ꯍꯥꯏꯗꯤ ꯑꯩꯈꯣꯏ ꯍꯌꯦꯡ ꯀꯣꯟꯅ ꯇꯨꯡꯒꯤ ꯐ꯭ꯌꯨ ꯐꯤꯆꯔꯒꯤ ꯍꯥꯏꯇꯥꯔꯦꯅꯦ ꯅꯠꯇ꯭ꯔꯥ ꯑꯗꯨꯗ ꯎ ꯋꯥꯁꯦ ꯌꯥꯝ ꯅꯁꯨ ꯈꯪ ꯅꯪꯁꯨ ꯊꯦꯡꯅꯔꯝꯒꯅꯤ ꯋꯥꯒꯤ ꯋꯥꯁꯤ ꯁꯤ ꯑꯗꯨꯝ ꯈꯤꯇꯪ ꯅꯣꯏꯗꯨꯁꯨ ꯄꯨꯁꯤꯟꯅꯕꯗꯤ ꯇꯧꯔꯤꯕ꯭ꯔꯥ ꯅꯣꯏ ꯅꯃꯥꯟꯅꯕꯒꯤꯗꯨꯗꯁꯨ ꯁꯨ ꯍꯥꯏꯗꯤ ꯋꯥ ꯅꯨꯡꯒꯤ ꯄ꯭ꯔꯗꯛꯁꯤꯁꯨ ꯈꯤꯇꯪ ꯑꯥꯏꯇꯦꯝꯁꯦ
ꯀꯤꯁꯦ ꯑꯩꯅ ꯈꯟꯕꯗ ꯃꯥ ꯄꯨꯗꯤ ꯄꯨꯁꯤꯜꯂꯛꯈꯤꯒꯦ ꯑꯗꯣ ꯃꯥꯏꯁꯦ ꯅꯍꯧꯅ ꯍꯥꯏꯗꯤ ꯀꯨꯏꯗ꯭ꯔꯤꯕꯀꯣ ꯆꯍꯤ ꯑꯃ ꯈꯔ ꯇ ꯐꯥꯔꯤꯕꯀꯣ ꯑꯗꯨꯃꯥꯏꯅ ꯈꯔ ꯇꯞ ꯇꯞ ꯄꯨꯁꯤꯜꯂꯛꯀꯦ ꯈꯣꯠꯂꯛꯀꯦꯗꯤ ꯍꯥꯏꯌꯦꯕꯀꯣ
ꯑꯥ ꯑꯥ
ꯑꯗꯣ ꯃꯥꯥꯏꯅ ꯍꯥꯏꯔꯤꯁꯦ ꯀꯩꯅꯣ ꯄꯣꯠꯁꯤ ꯍꯧꯖꯤꯛꯀꯤ ꯋꯥꯒꯤ ꯊꯕꯛꯀꯤꯗꯨꯗꯤ ꯍꯧꯖꯤꯛ ꯋꯥꯔꯀꯔꯁꯦ ꯌꯦꯡ ꯍꯥꯏꯗꯤ ꯑꯗꯨꯒꯤꯗ ꯍꯥꯏ ꯈꯔ ꯃꯈꯨꯠ ꯃꯁꯥ ꯈꯔ ꯂꯤꯡꯕ ꯍꯥꯏꯇꯥꯔꯦꯀꯣ ꯑꯩꯕ ꯆꯪꯕꯗꯣ ꯑꯗꯨꯒꯨꯝꯕꯗꯨ ꯈꯔ ꯑꯗꯨꯒꯨꯝꯕ ꯍꯥꯟꯅ ꯀꯩꯅꯣ ꯇꯧꯔꯤꯒꯦ ꯍꯥꯏꯕꯀꯣ ꯌꯦꯡꯉꯤꯒꯦꯅ ꯑꯗꯨ ꯇꯧꯔꯒ ꯇꯧꯔꯒꯦ ꯑꯗꯣ ꯍꯧꯖꯤꯛꯀꯤ ꯀꯩꯅꯣ ꯎ ꯀꯩꯅꯣꯒꯨꯝꯕ ꯊꯣꯡꯒꯨꯝꯕ ꯑꯗꯒꯤ ꯇꯦꯕꯜꯒꯨꯝꯕ ꯑꯗꯒꯤ ꯑꯩ ꯑꯜꯃꯥꯔꯤꯒꯨꯝꯕꯕꯁꯤꯦ ꯁꯦꯝꯕ ꯈꯣꯠꯄ ꯑꯗꯨꯕꯨꯗꯤ ꯑꯦꯕꯥꯏꯂꯦꯕꯜ ꯑꯣꯏ ꯍꯥꯏꯕꯀꯣ ꯃꯣꯏꯗꯨꯗꯤ ꯑꯗꯨꯝ ꯃꯣꯏ ꯀꯔꯗꯨꯗ ꯑꯗꯨꯝ ꯍꯥꯏꯅꯔꯒꯀꯣ ꯌꯥꯅꯤ ꯈꯣꯠꯅꯤ ꯑꯗ ꯑꯗꯨ ꯇꯥꯟꯅꯔꯒ ꯐꯖꯅ ꯁꯥꯏꯖ ꯀꯩꯀꯥ ꯑꯗꯒꯤ ꯗꯤꯖꯥꯏꯟ ꯑꯗꯒꯤ ꯅꯪꯅ ꯄꯥꯝꯃꯤꯕ ꯎꯁꯤ ꯀꯔꯤ ꯎ ꯎꯅꯣ ꯑꯗꯨꯝ ꯂꯣꯏꯅ ꯍꯥꯏꯇꯥꯔꯦꯀꯣ ꯀꯥꯡꯊꯣꯟ ꯅꯨꯡꯗꯣꯟ ꯀꯔꯤ ꯐꯃꯨꯡꯒꯤ ꯂꯣꯏꯅ ꯑꯗꯨꯗ ꯄꯨꯂꯞ ꯂꯣꯏ ꯐꯪꯒꯅꯦꯕꯀꯣ
ꯑꯣꯀꯦ ꯑꯣꯀꯦ ꯑꯗꯨꯅ ꯑꯗꯨꯅ ꯉꯁꯥꯏꯒꯤ ꯋ ꯀꯥꯡꯕꯨꯒꯤꯁꯤ ꯋꯥꯅꯁꯨ ꯑꯗꯨꯝ ꯀꯩꯅꯣꯕꯨ ꯇꯧꯕ ꯌꯥꯏꯑꯕ ꯉ ꯐꯖꯅ ꯑꯩꯈꯣꯏꯗꯤ ꯆꯟꯒꯦ ꯍꯥꯏꯔꯒꯗꯤ ꯍꯣꯏ ꯔꯤꯗꯤꯡ ꯇꯦꯕꯜꯕꯨꯗꯤ ꯑꯃꯨꯛ ꯌꯥꯔꯔꯣꯏꯀꯣ ꯁꯤꯋꯥꯒꯤꯁꯤꯅ ꯑꯃꯨꯛ ꯀꯔꯝꯕꯗ ꯁꯤꯋꯥꯒꯤ ꯀꯩꯅꯣ ꯀꯥꯡꯕꯨꯁꯤꯅ ꯑꯃꯨꯛ ꯀꯔꯝꯕꯗ ꯁꯤꯖꯤꯟꯅ ꯌꯥꯒꯦ ꯍꯥꯏꯕ ꯃꯇꯝꯗ ꯑꯩꯅ ꯈꯟꯕꯗ ꯉꯁꯥꯏꯒꯤ ꯑꯩꯈꯣꯏ ꯔꯦꯁꯇꯨꯔꯦꯟꯒꯨꯝꯕꯒꯤ
ꯃꯥꯅꯦ ꯃꯥꯅꯤ ꯌꯥ
ꯀꯩꯅꯣꯒꯤ ꯗꯦꯀꯣꯔꯦꯁꯟ ꯂꯥꯛꯄ ꯃꯇꯝꯗ ꯍꯥꯏꯗꯤ ꯏꯁꯇꯗꯤ ꯇꯦꯕꯜꯗ ꯋꯥꯒꯤ ꯑꯗꯒꯤ ꯉꯁꯥꯏꯒꯤ ꯏꯁꯇꯗꯤ ꯇꯦꯕꯜ ꯍꯥꯏ ꯆꯤꯌꯔ ꯍꯥꯏꯁꯨ ꯍꯣꯏ ꯏꯁꯇꯗꯤ ꯇꯦꯕꯜꯗꯗꯤ ꯉꯁꯥꯏꯒꯤ ꯋꯥꯅ ꯇꯧꯕꯗꯨ ꯅꯨꯡꯉꯥꯏꯔꯣꯏꯕ ꯄ꯭ꯂꯦꯟ ꯑꯣꯏꯔꯣꯏꯗꯅ ꯄ꯭ꯂꯦꯟ ꯑꯣꯏꯔꯨꯔꯒꯁꯨ ꯑꯗꯨꯗ ꯉꯁꯥꯏ ꯁꯨꯝ ꯑ ꯈꯣꯝꯅꯥꯀꯟ ꯍꯥꯏꯗꯤ ꯔꯦꯁꯇꯨꯔꯦꯟꯒꯨꯝꯕꯒꯤ ꯀꯩꯀꯩ ꯑꯩꯈꯣꯏ ꯂꯥꯛ
ꯌꯥꯏꯌꯦ ꯗꯤꯖꯥꯏꯟ ꯅꯨꯡ ꯗꯤꯖꯥꯏꯟ ꯑꯗ ꯑꯗꯒꯤ ꯍꯣꯏ ꯐꯝꯐꯝ ꯐꯥꯟꯗꯨꯁꯨ ꯀꯣ ꯐꯝꯃꯝ ꯐꯥꯟꯗꯁꯨ ꯐꯖꯅ ꯗꯤꯖꯥꯏꯟ ꯐꯖ ꯐꯖꯕ ꯍꯥꯏꯗꯤ ꯑꯩꯈꯣꯏꯁꯨ ꯊꯦꯡꯅꯔꯦꯕꯀꯣ ꯐꯖ ꯐꯖꯕ ꯂꯩꯌꯦꯕꯒꯨꯝꯕ꯭ꯔ ꯐꯥꯅ ꯑꯗꯨꯒꯨꯝꯕ ꯑꯗꯨꯃꯥꯏꯅ ꯁꯦꯝꯕ ꯈꯣꯠꯄ ꯑꯗꯨꯗꯣ ꯑꯗꯨꯏꯁꯨ ꯄ꯭ꯂꯥꯅꯤꯡꯗꯨ ꯂꯩꯕꯅꯦꯕ ꯀ ꯍꯥꯏꯗꯤ ꯋꯥꯁꯤꯁꯨ ꯋꯥꯅ ꯑꯃꯨꯛ ꯐꯖꯔ ꯐ ꯅꯨꯡꯉꯥꯏꯔꯁꯤꯅꯨ ꯃꯣꯏꯅ ꯑꯃꯨꯛ ꯊꯦꯛꯁꯣꯛ ꯊꯦꯛꯖꯤꯟ ꯇꯧꯕꯁ ꯌꯥꯝꯅꯨꯡꯉꯥꯏꯑꯕꯀꯣ ꯌꯥꯏꯑꯦꯕ ꯑꯗꯨꯅ ꯐꯖ ꯐꯖꯕ ꯂꯩꯔꯗꯤ ꯑꯃꯨꯛ ꯋꯥꯗꯒꯤ ꯗꯦꯀꯣꯔꯦꯁꯟꯁꯦ ꯑꯃ ꯃꯣꯏꯒꯤ ꯁꯥꯅꯨ ꯑꯄꯥꯝ ꯑꯄꯥꯝꯕ ꯍꯥꯏ ꯑꯃ ꯂꯩꯗꯅ ꯃꯣꯏꯒꯤ ꯗ꯭ꯔꯥꯒꯟ ꯑꯣꯏꯒꯦꯔꯥ ꯑꯃ ꯑꯣꯏꯒꯦꯔꯥ ꯁꯦꯝ ꯈꯣꯞꯄꯒ ꯑꯗꯨꯁꯨ ꯇꯞ ꯇꯞ ꯂꯄ ꯃꯈꯩꯗꯤ ꯂꯥꯛꯈꯤꯅꯤ ꯑꯗꯨꯗꯣ ꯑꯗꯨꯝ ꯂꯩꯕ ꯐꯖ ꯐꯖꯕ ꯂꯩꯌꯦꯕ ꯑꯗꯨꯒꯨꯝꯕꯁꯦ
ꯋꯥꯁꯤꯁꯨ ꯑꯩꯒꯤ ꯑꯗꯨꯅꯦ ꯑꯩꯅ ꯑꯗꯨꯅ ꯑꯩꯅ ꯈꯜꯂꯤꯕ ꯋꯥꯁꯤꯁꯨ ꯉꯁꯥꯏꯒꯤ ꯑꯦ ꯆꯪꯗ ꯈꯤꯇꯪ ꯃꯔꯨ ꯑꯣꯏꯕ ꯆꯗꯕ ꯌꯥꯗꯕ ꯄꯣꯠꯇꯨꯃꯗꯤ ꯑꯇꯣꯞꯄ ꯋꯥ ꯃꯈꯩꯅ ꯑꯇꯣꯞꯄ ꯎ ꯃꯈꯩꯅ ꯁꯥꯔꯒꯁꯨ ꯑꯥ ꯉꯁꯥꯏꯒꯤ ꯑꯇꯣꯞꯄ ꯈꯤꯇꯪ ꯀꯩꯅꯣ ꯈꯤꯇꯪ ꯁꯦꯝꯗꯣꯛ ꯁꯦꯝꯖꯤꯟ ꯌꯥꯕꯄꯣꯠꯇꯤ ꯋꯥꯅ ꯌꯥꯕ ꯀꯥꯡꯕꯨꯗꯤ ꯑꯗꯨꯝ ꯋꯥꯅ ꯇꯧꯔꯁꯨ ꯌꯥꯏꯅ ꯃꯔꯝꯗꯤ ꯑꯩꯈꯣꯏꯒꯤ ꯎ ꯅꯣꯡꯁꯤꯁꯨ ꯈꯤꯇꯪ ꯁꯦꯞ ꯇꯧꯗ ꯁꯦꯞ ꯇꯧꯕꯒꯤ ꯑꯃ ꯇꯧꯗꯕ ꯌꯥꯗꯕꯅꯤ ꯅꯠꯇ꯭ꯔꯥ ꯍꯥꯏꯗꯤ ꯃꯥꯅ ꯑꯗꯩ ꯎꯍꯦꯛ ꯑꯗꯩ ꯋꯥꯍꯩ ꯎꯁꯦ ꯑꯗꯨꯝ ꯑꯩꯈꯣꯏꯒꯤ ꯃꯣꯏꯁꯤꯗꯤ ꯇꯁꯦꯡꯅ ꯍꯥꯏꯔꯒꯗꯤ ꯑꯩꯈꯣꯏ ꯅꯨꯡꯠꯅꯨꯡꯁꯥ ꯀꯩ ꯄꯤꯕꯩ ꯄꯣꯠ‌ꯅꯠꯇꯦꯕ ꯑꯩ ꯅꯨꯡꯁꯤꯠꯅꯨꯡ ꯅꯨꯡꯁꯥꯒꯤ ꯃꯇꯦꯡ ꯄꯥꯡꯕ ꯅꯨꯡꯁꯤꯠ ꯄꯤꯕꯒꯤ ꯅꯠꯇꯦꯕꯀꯣ ꯃꯣꯏꯗꯤ ꯍꯥꯏꯕꯗꯤ ꯃꯣꯏꯗꯤ ꯊꯑꯣꯏꯅ ꯑꯩꯈꯣꯏꯅ ꯁꯤꯖꯤꯟꯅꯔꯨ ꯍꯥꯏꯔꯒ
ꯃꯣꯏꯁꯤ ꯑꯗꯨꯝ ꯀꯠꯊꯈ꯭ꯔꯁꯨ ꯃꯣꯏꯁꯤ ꯀꯩꯁꯨ ꯀꯥꯏꯗ‌ꯦ ꯅꯨꯡꯉꯥꯏꯔꯤꯁꯤꯅꯀꯣ ꯃꫭꯏ ꯄꯣꯠꯁ ꯌꯥꯝ ꯅꯨꯡꯉꯥꯏꯔꯤ ꯄꯣꯠꯁꯤꯅ ꯀꯩ ꯍꯥꯏ ꯃꯇꯝꯗ ꯀꯊꯠꯈ꯭ꯔꯁꯨ ꯃꯣꯏꯗꯤ ꯈꯨꯊꯨꯅꯍꯋꯦꯕꯈꯪꯕ꯭ꯔꯥ ꯌꯥꯝ
ꯎꯝ ꯊꯨꯏ ꯊꯨꯏ ꯊꯨꯏ ꯃꯣꯏ ꯀꯩꯅꯣꯁꯦ ꯊꯨꯏ
ꯁꯤꯖꯤꯟꯅꯕꯁꯨ ꯌꯥꯝ ꯅꯨꯡꯉꯥꯏꯕ ꯑꯗꯒꯤ ꯊꯨꯁꯨ ꯊꯨꯕ ꯍꯥꯏꯁꯦ ꯑꯃꯨꯛ
ꯑꯗꯨꯕꯨ ꯍꯣꯏ ꯃꯣꯏꯁꯤ ꯉꯁꯥꯏ ꯄꯤꯛꯏꯉꯩ ꯃꯇꯝꯁꯤꯗꯗꯤ ꯀꯩꯅꯣꯗꯤ ꯁꯤꯃꯗꯤ ꯑꯩ ꯈꯪꯉꯦ ꯄꯤꯏꯉꯩ ꯃꯇꯝꯗꯗꯤ ꯃꯣꯏꯁꯤ ꯏꯁꯤꯡꯗꯤ ꯋꯥꯠꯄꯗꯤ ꯌꯥꯗꯕꯅꯤ ꯐꯧ ꯋꯥꯁꯤꯗꯤ ꯎꯝ ꯎ ꯑꯗꯨꯒ ꯇꯌꯥ ꯍꯧꯕꯕꯨꯗꯤ ꯉꯝꯕꯀꯣ ꯖꯔ ꯍꯧꯕꯅꯤ ꯉꯝꯕ
ꯑꯗ ꯏꯁꯤꯡ ꯌꯥꯝ ꯃꯔꯥꯏ
ꯃꯥꯅꯦ ꯍꯥꯟꯅꯗꯤ ꯀꯅꯣꯅꯦ ꯃꯇꯝꯗꯗꯤ ꯋꯥ ꯉꯥꯛꯇꯅꯤꯀꯩ ꯁꯤꯖꯤꯟꯅꯔꯝꯃꯤꯁꯤ ꯅꯠꯇ꯭ꯔꯥ ꯍꯥꯏꯗꯤ ꯐꯔꯅꯤꯆꯔ ꯉꯁꯥꯏꯒꯤ ꯍꯧꯖꯤꯛꯀꯤ ꯆꯟꯕ ꯈꯣꯠꯄ ꯑꯩꯈꯣꯏꯒꯤ ꯉꯁꯥꯏꯒꯤ ꯅꯛꯄ ꯈꯣꯠꯄꯒꯤ ꯁꯤ ꯊꯕꯛꯁꯦ ꯍꯩꯇ꯭ꯔꯤꯃꯤ ꯇꯝꯗꯔꯗꯤ
ꯃꯥꯅꯦ ꯋꯥ ꯉꯥꯛꯇꯅꯦ ꯀꯩꯅꯣ ꯑꯩꯈꯣꯏꯒꯤ ꯐꯧ ꯆꯦꯡ ꯈꯞꯅꯕ ꯀꯩꯅꯣꯗꯨꯁꯨ ꯑꯗꯨꯁꯨ ꯋꯥꯅ ꯁꯦꯝꯃꯤꯕꯅꯤ
ꯃꯥꯅꯦ ꯑꯗꯨꯗꯩ ꯍꯧꯖꯤꯛ ꯍꯧꯖꯤꯛ ꯍꯧꯖꯤꯛꯐꯥꯎ ꯁꯤꯖꯤꯟꯅꯔꯤꯕ ꯍꯥꯏꯔꯒꯗꯤ ꯀꯩꯔꯥꯛꯁꯤ ꯌꯦꯡꯉꯨꯅ ꯀꯔ ꯁꯥꯒꯦ ꯍꯥꯏꯔ ꯀꯥꯟꯁꯤꯗ ꯋꯥꯁꯦ ꯑꯩꯈꯣꯏꯒꯤ ꯁꯛ ꯇꯤꯡꯕ ꯃꯁꯛ ꯍꯥꯏꯗꯤ ꯈꯟꯗ ꯌꯥꯔꯣꯏꯗ꯭ꯔꯤꯃꯦ ꯑꯗꯨꯁꯨ ꯊꯣꯛ ꯑꯩꯈꯣꯏꯅ ꯑꯦꯅꯤ ꯋꯥ ꯑꯃ ꯊꯣꯛꯆꯍꯟꯕꯗ ꯌꯥꯔꯣꯏꯗ꯭ꯔꯤꯅꯦꯕ ꯆꯞ ꯃꯥꯟꯅꯕ ꯆꯪꯗꯣꯏꯅꯦꯕ ꯁꯥꯏꯠ ꯁꯤ ꯅꯠꯇ꯭ꯔꯥ ꯎꯝ ꯍꯥꯟꯅꯗꯤ ꯋꯥ ꯉꯛꯇꯅꯤ ꯀ‌ꫭꯅꫭ ꯏꯟꯊꯕꯗꯁꯨ ꯆꯪꯉꯤꯕꯅꯦꯕ ꯋꯥꯒꯤ ꯃꯊꯧꯁꯤꯦ ꯐꯖꯅ ꯋꯥꯒꯤ ꯃꯣꯏ ꯀꯩꯅꯣꯁ‌ꯦ ꯁꯤ ꯌꯥꯝ ꯆꯥꯎꯋꯦ ꯍꯥꯏꯇꯥꯔꯦꯅꯦ ꯔꯣꯜꯁꯤꯀꯣ ꯑꯩꯈꯣꯏꯒꯤ ꯄꯨ ꯅꯍꯥꯟꯋꯥꯏ ꯍꯥꯟꯅꯒꯤ ꯂꯥꯞ ꯍꯥꯟꯅꯒꯤ ꯄꯨꯟꯁꯤꯗꯁꯨ ꯑꯗꯒꯤ ꯑꯗꯣ ꯀꯥꯟꯁꯨ ꯀꯥꯟꯅꯩ ꯍꯥꯏꯗꯤ ꯀꯣ ꯃꯣꯏꯗꯤ ꯇꯁꯦꯡꯅ ꯑꯩꯈꯣꯏꯅ ꯎ ꯀꯩꯁꯨ ꯆꯤꯡꯗꯦꯕ ꯋꯥꯔꯒ ꯈꯁꯨꯗꯤ ꯃꯣꯏꯗꯤ ꯑꯩꯈꯣꯏꯗꯃꯛꯇ ꯁꯤꯖꯤꯟꯅꯩ ꯎꯝ ꯃꯣꯏꯗꯤ ꯃꯣꯏꯗꯤ ꯀꯩꯅꯣꯅꯤ ꯍꯥꯏꯕꯅꯤ ꯑꯗꯨꯝ ꯑꯩꯈꯣꯏꯅꯁꯨ ꯍꯥꯏꯅꯩꯗꯨꯅꯦ ꯑꯗꯨꯝ ꯀꯩꯅꯣꯗ ꯅꯍꯥꯟꯋꯥꯏ ꯊꯦꯡꯅꯔꯛꯇ꯭ꯔꯣ ꯇꯣꯂꯦꯁ ꯒ꯭ꯔꯥꯁꯀ ꯍꯥꯏꯔꯒ ꯃꯣꯏꯁꯦ ꯋꯥꯁꯤ ꯒ꯭ꯔꯥꯁ ꯆꯤꯡꯕꯅꯦꯕ
ꯃꯥꯅꯦ ꯃꯥꯅꯦ ꯍꯣꯏ ꯃꯣꯏ ꯎꯝ ꯑꯗꯨꯅꯨꯡꯃꯥꯏꯅꯄ ꯄ꯭ꯂꯥꯅꯤꯡ ꯂꯩ
ꯅꯪ ꯀꯩ ꯍꯧꯖꯤꯛ ꯀꯩ ꯇꯧꯗꯣꯏꯒꯦ ꯇꯧꯔꯃꯤꯅꯣ ꯕꯣꯜ ꯌꯦꯡꯗꯣꯏꯕ꯭ꯔꯣ
ꯑ ꯃꯣꯏꯁꯨ ꯀꯣꯕꯨꯗꯤ ꯌꯦꯡꯉꯅꯤ ꯉꯍꯥꯛ ꯄꯨꯡ ꯀꯩꯅ‌ꫭ
ꯎꯝ ꯑꯁ ꯑꯩꯗꯤ ꯈꯪꯗꯦ ꯉꯥꯏ ꯉꯝꯗꯣꯏꯕ ꯉꯝꯃꯣꯏꯗ꯭ꯔꯤꯕ꯭ꯔꯥ ꯉꯁꯤꯗꯤ ꯈꯤꯇꯪ ꯉꯁꯥꯏ ꯃꯄꯥꯟ ꯁꯨꯝ ꯈ ꯊꯣꯛꯎꯕꯀꯣ ꯑꯗꯨꯅ ꯑꯁ ꯃꯤꯍꯧꯔꯦ ꯇꯨꯝꯅꯤꯡꯉꯛꯑꯕꯗꯤ ꯍꯥꯏꯔꯁꯤ ꯋꯥꯔꯔꯣꯏ ꯑꯗꯨꯅ ꯃꯃꯥꯡꯁꯨ ꯕꯣꯜꯁꯤ ꯌꯦꯡꯉꯤꯅꯦ ꯇꯧꯔꯒ ꯌꯦꯡꯉꯤꯃꯦ ꯇꯧꯔꯒ ꯐꯥꯁ ꯍꯥꯞ ꯄꯥꯎ ꯌꯦꯡꯉꯝꯃ ꯁꯦꯀꯦꯟ ꯍꯥꯞꯇꯅ
ꯇꯨꯝ ꯑꯗꯨ ꯉꯛꯇꯅ ꯇꯧꯅꯔꯤꯁꯤꯗꯤ ꯀꯔꯥꯏꯗꯩ ꯇꯨꯝꯃꯣꯒꯣ
ꯄꯨꯟꯌꯝꯨꯉꯥꯏ
ꯑꯩ ꯏꯊꯟꯗꯤꯌ ꯑꯩꯕꯨ ꯀꯅꫭ ꯇꯧꯌꯦ ꯎꯝ ꯄꯨꯟꯅꯕꯨꯗꯤ ꯌꯦꯡꯗꯦ ꯍꯥꯏꯗꯤ ꯃꯣꯏ ꯏꯃꯨꯡ ꯃꯅꯨꯡ ꯀꯣ ꯍꯥꯏꯇꯥꯔꯦ ꯃꯣꯏ ꯑꯩ ꯍꯥꯏꯗꯤ ꯊꯦꯡꯉꯤ ꯇꯨꯝꯗꯕ ꯇꯨꯝꯅꯈꯤꯕꯅꯤꯅꯀꯣ ꯑꯩ ꯅꯨꯡꯉꯥꯏꯇꯦꯕ ꯑꯗꯨꯅ ꯑꯩ ꯀꯣꯛ ꯏꯊꯟꯗ ꯀꯣꯛ ꯏꯌꯥꯔꯄꯤꯁ ꯊꯤꯜꯂꯒꯀꯣ ꯀꯣꯛ ꯌꯦꯡꯉꯦꯕ ꯑꯗꯨꯅ ꯀꯃꯥꯏꯅ ꯇꯧꯋꯦ
ꯑꯁ ꯑꯩꯕꯨꯗꯤ ꯅꯍꯥꯟ ꯀꯩꯅꯣ ꯁꯦꯃꯤ ꯍꯥꯏꯗꯤ ꯀ꯭ꯋꯥꯇꯔ ꯌꯧꯁꯤꯜꯂꯛꯄꯗꯒꯤꯀꯣ
ꯎꯝ
ꯀ꯭ꯋꯥꯇꯔ ꯌꯧꯁꯤꯜꯂꯛꯄꯗꯒꯤ ꯁꯤꯗ ꯑꯩꯈꯣꯏ ꯀꯩꯅꯣꯗ ꯑ ꯁ꯭ꯂꯥꯏꯠ ꯀꯩꯅꯣ ꯀꯥꯞꯊꯣꯛꯑꯒꯀꯣ ꯄ꯭ꯔꯣꯖꯦꯛꯇ ꯀꯥꯞꯊꯣꯛꯑꯒ
ꯎꯝ
ꯑꯩꯈꯣꯏ ꯂꯩꯀꯥꯏ ꯃꯩ ꯈꯔ ꯄꯨꯟꯁꯤꯜꯂꯒ ꯌꯦꯡꯉꯦ
ꯎꯝ
ꯃꯌꯥꯝ ꯇꯧꯔ ꯌꯦꯡꯕꯩ ꯂꯥꯎ ꯈꯣꯡ ꯇꯧ ꯅꯨꯡꯉꯥꯏ ꯅ ꯅꯪ ꯍꯌꯦꯡ ꯅꯪ ꯀꯩꯅꯣ ꯇꯧ ꯐꯥꯏꯅꯦꯜꯗꯨ
ꯑꯣ ꯑꯦꯅꯦ ꯂꯥꯛꯑ ꯂꯣꯏꯔꯒ ꯇꯧꯔꯒꯦ ꯑꯗꯨꯅ ꯐꯖꯅ ꯅꯨꯡꯉꯥꯏꯅ ꯃꯌꯥꯝꯒ ꯇꯧꯔꯒ ꯆꯥꯔ ꯊꯛꯇꯧꯔꯒ ꯌꯦꯡꯂ ꯂꯣꯏꯔꯦ ꯎꯝ